ꯑꯦꯩꯅ ꯆ ꯍꯜꯂꯣ ꯀꯩꯗꯧꯔꯤꯒꯦ
ꯐꯝꯃꯤ ꯍꯟꯗꯛꯅ ꯑꯃꯨꯛ ꯑ ꯉꯁꯥꯏ ꯑꯌꯨꯛꯛꯇꯅꯦꯀꯣ ꯅꯨꯡꯁꯤꯠꯁꯦ ꯀꯟꯅ ꯁꯤꯠꯂꯒꯅꯦ ꯒꯣꯡꯒꯥꯡ ꯣꯡꯒꯥꯡ ꯃ ꯇꯤꯟꯒꯤ ꯇꯥꯕꯤꯗꯣ ꯍꯪꯕ꯭ꯔꯥ
ꯎꯝ
ꯑꯗꯨ ꯇꯧꯋꯦ ꯑꯗꯨꯗꯨꯒ ꯑꯃꯨꯛ ꯍꯧꯖꯤꯛꯅ ꯅꯣꯡ ꯈꯤꯛꯄ ꯑꯃꯨꯛ ꯍꯧꯔ ꯃꯥꯜꯂ ꯅꯣꯡ ꯈꯤꯛꯄ ꯑꯃꯨꯛ ꯍꯧꯔꯦ ꯁ ꯑꯩ ꯅꯨꯡꯁꯤꯠꯁꯦ ꯅꯨꯡꯁꯤꯠ ꯈꯨꯛꯀ ꯅꯝꯅꯦ
ꯁꯤꯗꯁꯨ ꯅꯨꯡꯁꯤꯠ ꯁꯤꯠꯂꯦ ꯅꯣꯡ ꯃꯪꯉꯦ ꯃꯩ ꯃꯨꯠꯂꯦ ꯇꯣꯛꯑꯦ ꯇꯥꯖ
ꯑꯩꯈꯣꯏꯗꯤ ꯃꯩꯒ ꯉꯥꯡ ꯃꯨꯜꯂꯨꯔꯦ ꯀꯉꯧ ꯉꯧꯒꯦ ꯇꯧꯕ ꯍꯧꯕꯒ
ꯎꯝ
ꯑꯗꯨꯗꯨꯒ ꯉꯥꯏꯍꯥꯛ ꯂꯩꯔꯒ ꯃꯡꯕꯨꯗꯤ ꯐꯠ ꯂꯥꯎ ꯂꯥꯛꯑꯦ
ꯅꯣꯏꯒꯤꯗꯣ ꯃꯩ ꯃꯨꯠꯈ꯭ꯔꯗꯤ ꯑꯗꯨꯗꯤ ꯅꯪ ꯆꯥꯛꯇꯤ ꯀꯃꯥꯏꯅ ꯇꯧꯔꯦ
ꯑꯩ ꯍꯧꯖꯤꯛꯇꯤ ꯂꯥꯛꯏꯗ ꯉꯁꯥꯏꯗꯣ ꯆꯥꯛꯇꯤ ꯂꯣꯏꯦ ꯌꯦꯟꯖꯥꯡꯁꯨ ꯂꯣꯏꯔꯒ ꯃꯩꯗꯣ ꯃꯨꯠꯈꯤꯕ ꯀꯥꯡꯉꯒꯩ ꯇꯧꯗ ꯃꯩ ꯃꯨꯠꯈꯤꯕ ꯑꯗꯨꯗꯨꯅ ꯉꯥꯏꯍꯥꯛꯇꯪ ꯂꯩꯕ ꯉꯥꯏꯔꯒ ꯂꯥꯛꯑꯦꯗꯣ ꯂꯥꯛꯇ꯭ꯔꯒꯗꯤ ꯆꯥꯗ꯭ꯔꯦꯗꯅ ꯃꯄꯥꯟ ꯊꯣꯛꯑꯒ ꯀꯩꯅꯣ ꯆꯥꯕ ꯌꯥꯕ ꯆꯥꯎꯕꯗꯥꯝꯅꯤ ꯎꯄꯥꯏ ꯎꯄꯥꯏ ꯂꯩꯦ
ꯑꯁ ꯑꯗꯨꯗꯤ ꯌꯥꯝ ꯅꯨꯡꯉꯥꯏꯔꯣꯏꯑꯦ ꯍꯥꯏꯗꯤꯅꯦ
ꯎꯝ
ꯀꯩꯅꯣꯝ ꯆꯥꯅꯤꯡꯉꯥ ꯀꯥꯟꯗ ꯕꯦꯔꯥ ꯀꯥꯕꯗꯣ
ꯎꯝ ꯑꯗꯣ ꯃꯩ ꯂꯥꯛꯇꯕꯗꯤ ꯀꯌꯥꯗꯤ ꯑꯣꯏꯗꯔꯦꯅ ꯑꯩꯈꯣꯏ ꯁꯤ ꯂꯩꯕꯒꯤꯗꯤ ꯃꯩ ꯑꯗꯨꯝ ꯂꯥꯛ ꯂꯛꯄꯅꯤꯅ ꯑꯗꯣ ꯑꯗꯨꯒꯨꯝꯕꯩꯗꯤ ꯍꯧꯖꯤꯛ ꯐꯥꯎꯒꯤꯗꯤ ꯑꯋꯥꯕꯊꯦꯡꯅꯗ꯭ꯔꯤ
ꯍꯣꯏ ꯑꯗꯨꯅꯤ ꯑꯗꯨꯕꯨꯗꯤ ꯐꯩꯌꯦ ꯑꯁ ꯃꯩꯒ ꯂꯥꯛꯇ꯭ꯔꯗꯤ ꯑꯩꯗꯤ ꯉꯝꯃꯣꯏꯉꯣ
ꯋꯥꯗꯤ ꯋꯥꯅꯤꯍꯦꯛ ꯀꯥꯏꯗꯅ ꯃꯩꯒ ꯂꯥꯛꯇ꯭ꯔꯗꯤ ꯒ꯭ꯌꯥꯁꯁꯨ ꯂꯩꯍꯧꯗ ꯐꯔꯒ ꯃꯩꯇꯥꯥꯟ ꯇꯥꯔꯗꯣꯏꯅꯤ
ꯍꯣꯏ ꯆꯥꯛ ꯌꯥꯝ ꯂꯥꯝꯕ ꯅꯨꯃꯤꯠꯇꯗꯤ ꯆꯥꯛ ꯆꯥꯗ꯭ꯔꯗꯤ ꯄꯨꯛ ꯊꯟꯗꯕ ꯑꯃꯁꯝꯨ ꯇꯧꯕꯅꯦꯕ
ꯇꯧꯋꯦ ꯇꯧꯋꯦ
ꯉꯁꯥꯕꯣ ꯆꯥꯁꯨ ꯁꯨꯝ ꯌꯥꯗꯕꯗꯣ
ꯍꯣꯏ ꯍꯣꯏ ꯑ ꯆꯥꯛꯄ ꯆꯥꯔꯁꯨꯃ ꯑꯣꯏꯅꯝ ꯅꯝꯗꯕꯗꯣ ꯀꯔꯤ ꯍꯥꯏꯅꯤ ꯄꯨꯛꯁꯦ ꯑꯗꯨꯝ ꯍꯥꯥꯞ ꯍꯥꯞꯄꯒ ꯂꯩꯕꯩ ꯇꯥꯏꯞꯇ ꯈꯤꯝ ꯇꯧꯕꯅꯣ
ꯍꯣꯏꯣꯏ ꯑꯗꯨꯃꯥꯏꯅ ꯇꯧꯕꯅꯦ ꯍꯥꯏꯕ
ꯈꯪꯗ꯭ꯔꯦꯗ ꯇꯧꯔꯤꯁꯦ ꯑꯁ ꯍꯣꯁꯇꯦꯜ ꯂꯩꯕꯁꯦ ꯑꯃꯨꯛ ꯐꯝꯃꯦ ꯑꯃꯨꯛ ꯍꯤꯞꯄꯦ ꯍꯧꯖꯤꯛꯅ ꯑꯃꯨꯛ ꯉꯍꯥꯟ ꯂ ꯑ ꯐꯝꯃꯅꯤꯅꯤ
ꯍꯥꯏꯅ ꯍꯥꯏꯅ ꯅꯪꯒꯤ ꯔꯨꯝꯗꯨꯗꯤ ꯏꯪꯗ꯭ꯔꯥ
ꯎꯝ
ꯑꯩꯅ ꯂꯩꯔꯤꯕ ꯌꯨꯝꯗꯨꯗꯤ ꯈꯨꯠꯁꯥ ꯁꯥꯏꯌꯦꯕ ꯈꯪꯕ꯭ꯔꯥ ꯑꯩ ꯅꯨꯡꯊꯤꯜꯁꯦ ꯂꯩꯐꯝ ꯈꯪꯗꯦ ꯍꯥꯏ ꯀꯥꯡ
ꯅꯨꯡꯊꯤꯜꯁꯦ ꯑꯗꯨꯣ ꯑꯩꯈꯣꯏ ꯅꯨꯡꯊꯤꯜꯁꯗ ꯀꯩꯁꯨ ꯌꯥꯝ ꯁꯥꯕꯗꯤ ꯑꯣꯏꯗꯦ ꯑꯩꯈꯣꯏꯅ ꯑꯌꯨꯛꯀꯤ ꯑꯃ ꯅꯨꯡꯁꯥ ꯌꯥꯝ ꯌꯩꯁꯤꯟ ꯇꯟꯃꯗꯣ
ꯎꯝꯝ
ꯑꯗꯨꯗ ꯑꯌꯨꯛꯀꯤ ꯅꯨꯡꯁꯥ ꯁꯤꯟꯕꯗꯣ ꯌꯥꯝ ꯌꯥꯛꯑꯦ ꯑꯗꯨꯕꯨꯗꯨ ꯐꯦꯟ ꯑꯗꯨꯝ ꯊꯥꯕꯅꯤꯅ ꯈꯔꯗꯤ ꯌꯥꯛꯑꯦ ꯍꯨꯃꯥꯡꯇꯔꯤ ꯁꯧ ꯐꯥꯎꯋꯦꯗꯧꯕ ꯅꯨꯡꯊꯤꯟꯜ ꯌꯧꯔꯛꯑꯗꯤ ꯌꯥꯝ ꯁꯥꯕꯗꯣ ꯀꯩꯁꯨ ꯑꯣꯏꯗ꯭ꯔꯦ ꯑꯩꯗꯤ ꯑꯗꯨꯝ ꯑꯁꯣꯝ ꯑꯃ ꯆꯠꯈ꯭ꯔꯕꯅꯤꯅꯀꯣ ꯅꯨꯡꯁꯥꯗꯣ
ꯅꯨꯃꯤꯗꯥꯥꯡꯗꯗꯤ
ꯅꯨꯃꯤꯗꯥꯡꯗꯗꯤ ꯃꯄꯥꯟꯗꯒ ꯊꯣꯛꯏꯗꯩ ꯅꯨꯡꯗꯥꯡꯗꯗꯤ ꯌꯦꯟꯒ ꯊꯣꯡꯕꯒꯤ ꯀꯩꯅꯣꯒꯨꯝꯕ ꯇꯧꯔꯒꯅ ꯃꯅꯝ ꯃꯍꯥ ꯑꯃ ꯆꯨꯞꯁꯤꯜꯂꯒ ꯂꯩꯕꯒꯤ ꯈꯣꯠꯄꯗ ꯌꯥꯝ ꯇꯧꯋꯦꯕꯀꯣ ꯑꯩꯈꯣꯏ ꯀꯥꯒꯤ ꯍꯧꯅꯕꯤꯗꯣ ꯑꯗꯨꯅ ꯃꯅꯝ ꯃꯥꯍ ꯆꯨꯜꯁꯟ ꯂꯩꯕꯒꯤ ꯁꯥꯕ ꯁꯥꯕ ꯑꯃ ꯌꯥꯎꯋꯦꯕ ꯑꯗꯨꯗꯨꯅ ꯃꯄꯟꯗ ꯉꯥꯛꯊꯣꯛꯑꯦꯗꯣ ꯉꯥꯛ ꯂꯥꯩꯔꯥ ꯆꯪꯉꯦ ꯑꯗꯨꯝ ꯐꯈ꯭ꯔꯦꯗ ꯊꯣꯡ ꯀꯩꯀꯩ ꯍꯥꯡꯗꯣꯛꯑꯗꯤ ꯀꯌꯥꯕꯨꯗꯤ ꯅꯪꯗꯦ
ꯑꯁ ꯑꯩ ꯍꯣꯁꯇꯦꯜꯗ ꯂꯩꯔꯒꯅ ꯌꯦꯟ ꯊꯣꯡꯕꯁꯦ ꯅꯨꯡꯇꯤꯒꯤ ꯆꯥꯅꯤꯡꯗꯣꯏꯕ ꯈꯪꯕ꯭ꯔꯥ
ꯑꯥ ꯑꯥ ꯑꯥ ꯑꯩꯁꯨ ꯇꯧꯔꯤ ꯑꯩꯁꯨ ꯍꯧꯖꯤꯛ ꯇꯧꯔꯤ
ꯑꯩꯈꯣꯏꯒꯤ ꯍꯣꯁꯇꯦꯜꯒꯤ ꯌꯦꯟ ꯊꯣꯡꯕ ꯄꯤ ꯍꯥꯏꯔꯁꯨ ꯑꯗꯨ ꯆꯥꯅꯤꯡꯗꯕ ꯏꯁꯥꯅ ꯊꯣꯡꯖꯔ ꯆꯥꯕꯗꯣ ꯑꯩꯈꯣꯏꯒꯤ ꯇꯣꯉꯥꯟꯅ
ꯎꯝ
ꯑꯗꯨ ꯑꯣꯏꯅ ꯆꯥꯅꯤꯡꯗꯣꯏꯕ ꯑꯗꯩ ꯌꯦꯟꯁꯦ ꯑꯗꯨꯝ ꯆꯥꯅꯤꯡꯗꯣꯏꯕ
ꯑꯩꯁꯨꯅꯤ ꯆꯥꯅꯤꯡꯉꯦ ꯑꯗꯨ ꯌꯨꯝꯗ ꯂꯩꯔꯒꯅꯅꯦ ꯆꯥꯅꯤꯡꯗꯦ ꯍꯥꯏꯕ
ꯍꯣꯏ ꯌꯨꯝꯗꯗꯤ ꯑꯗꯨꯝ ꯏꯟꯖꯥꯡ ꯅꯥꯄꯤ ꯆꯥꯕꯁꯨ ꯀꯩ ꯑꯗꯨꯝ ꯍꯥꯎꯗ꯭ꯔꯥ ꯍꯣꯁꯇꯦꯜꯗ ꯍꯦꯛ ꯂꯥꯛꯕ ꯈꯪꯗꯦ ꯍꯋꯥꯏ ꯆꯅꯤ ꯈꯟꯕꯩꯔ ꯈꯪꯗꯦ
ꯑꯁꯦꯡꯕ ꯍꯣꯁꯇꯦꯜꯗ ꯍꯦꯛ ꯂꯥꯛꯑꯕ ꯑꯃ ꯆꯥꯛ ꯌꯦꯟꯁꯥꯡꯁꯦ ꯀꯔꯤ ꯍꯥꯏꯅ ꯀꯩꯅꯣ ꯑꯃ ꯆꯥꯕ ꯐꯪꯗꯣꯏꯅ ꯃꯑꯣꯡ ꯇꯥꯏꯞꯇꯀꯣ
ꯎꯝ
ꯑ ꯇꯧꯔꯤꯌꯦ ꯍꯣꯁꯇꯦꯜ ꯂꯩꯕ ꯍꯧꯅꯕꯤꯗꯤ ꯈꯪꯗꯦ ꯌꯨꯝꯗ ꯂꯩꯔꯒꯗꯤ ꯍꯤꯟꯖꯥꯡꯁꯦ ꯍꯥꯏꯗꯤ ꯑꯃꯒ ꯌꯨꯝ ꯑꯗꯩ ꯑꯩꯈꯣꯏ ꯑꯗꯨꯝ ꯌꯨꯝꯗ ꯑꯩꯈꯣꯏ ꯌꯨꯝꯗꯀꯗꯪ ꯑꯗꯨꯝ ꯑꯍꯥꯎꯕ ꯊꯣꯡꯉꯦ ꯑꯃ ꯊꯣꯡꯉꯦ ꯑꯗꯨꯝ ꯑꯍꯥꯎꯁ ꯑꯗꯨꯝ ꯆꯥꯕꯔꯦ ꯑꯗꯨꯝ ꯀꯨꯝꯕ ꯇꯣ ꯑꯣꯏꯔꯗꯤ ꯈꯪꯗꯦ ꯁꯤꯗꯅ ꯅꯝ ꯍꯥꯊ ꯈꯛꯇꯪ ꯑꯣꯏꯩꯅ ꯂꯩꯔ ꯂꯩꯔ ꯀꯥꯟꯗ ꯆꯥꯕꯩꯔꯦ ꯑꯩꯁꯨ ꯆꯥꯅꯤꯡꯉꯦ ꯉꯔꯥꯡꯗ ꯉꯔꯥꯡ ꯅꯍꯥꯟꯗ ꯇꯥꯕꯗ ꯉꯥꯏ ꯃꯅꯦꯕ ꯌꯦꯡꯟꯁꯦ ꯎ ꯆꯥꯅꯤꯡꯉ
ꯑꯗꯨꯅꯦ ꯑꯁ ꯆꯥꯅꯤꯡꯉꯦ ꯁ ꯑꯗꯨ ꯎꯇꯇꯩꯒꯤ ꯆꯥꯅꯤꯡꯉ ꯆꯂ ꯂꯩ
ꯇꯟꯗꯦ ꯋꯥꯛꯀꯤꯡ ꯑꯣꯢꯅ ꯊꯣꯛꯑꯨꯔꯒꯅꯦ ꯑꯩꯈꯣꯢꯗꯤ ꯗꯨꯝ ꯇꯣꯢꯟꯇꯤ ꯐꯋꯥꯔ ꯑꯋꯥꯔ ꯁꯤ ꯂꯩꯔꯝꯅꯤꯅ ꯅꯨꯡꯗꯥꯡꯋꯥꯢꯔꯝ ꯋꯥꯀꯤꯡꯅꯤꯅ ꯐꯪꯕ ꯅꯨꯡꯉꯥꯏꯔꯥ
ꯅꯪꯗꯤ ꯆꯠꯄꯗꯤ ꯇꯟꯗꯕꯅꯤ
ꯍꯣꯏ ꯑꯩ ꯆꯠꯇ꯭ꯔꯤ ꯅꯪ ꯈꯪꯉꯤ ꯅꯠꯇ꯭ꯔꯥ
ꯅꯪ ꯈꯣꯡꯅ ꯍꯪꯒꯠ ꯍꯟꯗꯥ ꯍꯣꯏ ꯈꯣꯡꯅ ꯍꯪꯒꯠ ꯍꯟꯗꯥ ꯆꯠꯄ ꯌꯥꯝ ꯇꯟꯗꯄꯒꯤꯅꯦ
ꯑꯗꯨꯝ ꯅꯨꯡꯉꯥꯏꯌꯦ ꯍꯥꯏꯗꯤ ꯃꯤꯒ ꯑꯗꯨꯝ ꯆꯠꯃꯤꯟꯅꯈ꯭ꯔꯒꯗꯤ ꯀꯣ ꯑꯩ ꯋꯥꯇꯥꯏ ꯁꯥꯥꯏꯔꯒ ꯑꯗꯨꯝ ꯀꯣꯏ ꯆꯠꯄꯗꯣ ꯉꯝꯃꯦ ꯍꯥꯏꯕ
ꯎꯝ
ꯅꯨꯡꯁꯥ ꯁꯥꯗ꯭ꯔꯒꯗꯤ ꯅꯨꯡꯁꯥ ꯁꯥꯔꯁ ꯇꯜꯂꯤꯀꯣ ꯑꯗꯨꯝ ꯅꯨꯡꯁꯥ ꯁꯥꯔꯁꯨ ꯑꯃ ꯃꯔꯥꯛ ꯑꯃ ꯑꯩꯅ ꯆꯠꯂꯝꯕꯗꯣ ꯑꯩ ꯃꯨꯕꯗꯣ ꯈꯪꯉꯤꯗꯅ
ꯈꯪꯉꯦ ꯈꯪꯉꯦ ꯅ ꯑꯩꯈꯣꯏ ꯍꯣꯁꯇꯦꯜ ꯗꯤꯄꯥꯔꯠꯃꯦꯟꯗꯩ ꯑꯩꯈꯣꯏ ꯍꯣꯁꯇꯦꯜꯗꯛ ꯂꯥꯛ ꯑꯩꯈꯣꯏ ꯍꯣꯁꯇꯦꯜꯗꯗꯤ ꯗ ꯆꯠꯀꯤꯕꯨꯗꯣ
ꯑꯗꯨꯅꯦ ꯑꯩ ꯑꯗꯣ ꯑꯩ ꯍꯧꯖꯤꯛꯁꯨ ꯈꯔ ꯑꯃꯨꯛ ꯃꯨꯏꯅ ꯍꯍꯥꯟꯁꯨ ꯑꯩꯣꯏ ꯆꯥꯛ ꯀꯥꯅꯕ ꯑꯃ ꯇꯧꯋꯦꯕ ꯃꯟꯗꯦꯗ ꯑꯣꯖꯥꯒ ꯌꯥꯎꯔꯀꯥꯟꯗ ꯑꯩꯈꯣꯏ ꯒꯦꯗꯔꯤꯡ ꯑꯃ ꯑꯦꯝ ꯁꯤ ꯑꯦꯀꯣ ꯑꯩꯈꯣꯏ ꯁꯦꯃꯤꯁꯇꯔ ꯈꯛꯇꯪꯒꯤ ꯑꯗ ꯇꯧꯔꯒ ꯑꯗꯨ ꯂꯣꯏꯔꯦ ꯑꯩꯈꯣꯏꯁꯨꯦ ꯃꯥꯔꯖꯤꯡꯗ ꯀꯣꯏ ꯆꯠꯂꯦꯕ ꯃꯥꯏꯖꯤꯡ ꯈꯣꯏꯁꯤꯜꯂꯨꯔꯒ ꯍꯜꯂꯛꯑꯒ ꯑꯃꯨꯛ ꯋꯥꯔꯁ ꯃꯤꯇ꯭ꯔꯤꯗ ꯌꯦꯡꯖꯦꯅ
ꯑꯗ ꯑꯗꯨ ꯆ ꯍꯥꯄꯗꯨ꯭ꯔꯁꯨ ꯑꯃ ꯅꯨꯡꯁꯥꯗꯣ ꯄꯨꯡ ꯑꯅꯤ ꯑꯍꯨꯝ ꯑꯅꯤꯈꯛ ꯍꯦꯜꯂꯦ ꯐꯝꯗꯤ ꯇꯥꯗ꯭ꯔꯤ ꯑꯗꯨ ꯇꯥꯔꯛꯩꯕ ꯅꯨꯡꯁꯥ ꯈꯪꯌꯥ ꯌꯥꯁꯤꯜꯂꯒ ꯒꯥꯔꯤ ꯇꯣꯡꯕꯗ ꯌꯩꯁꯤꯟꯕꯒꯤ ꯈꯨꯗꯥꯡ ꯎꯆ ꯎꯆꯦꯛ ꯃꯨꯕꯗꯣ ꯍꯪꯕ꯭ꯔꯥ ꯒꯥꯔꯤ ꯒꯥꯔꯤꯁꯤꯑꯕ ꯑꯩꯅ ꯒꯥꯔꯤ ꯃꯔꯝꯁꯦ ꯇꯪ ꯉꯧꯔ ꯂꯩꯕ ꯑꯁ ꯅꯁꯥꯄ ꯁꯥ ꯑꯗꯨꯗꯤ
ꯑꯗꯨ ꯅꯨꯡꯁ
ꯅꯨꯡꯉꯥꯏꯇꯦ ꯅꯨꯡꯁꯥ ꯁꯥꯕꯁꯤꯁꯨꯕꯁꯤꯁꯨ ꯃꯨꯕꯩ ꯑꯋꯥꯕꯁꯤꯁꯨꯀꯣ ꯑꯉꯧꯕ ꯅꯣꯏ ꯍꯥꯏꯗꯤ ꯈꯪꯗꯕ
ꯑꯁ
ꯍꯥꯏꯗꯤ ꯃꯁꯥ ꯉꯧꯔꯕꯃꯤꯅ
ꯑꯩꯁꯨ ꯀ꯭ꯂꯥꯁ ꯆꯠꯂꯤꯉꯩ ꯃꯇꯝꯗ ꯃꯨꯏꯌꯦ ꯃꯨꯁꯤ ꯃꯨꯔꯝꯃꯦ ꯀꯩꯅꯣ
ꯌꯥꯔꯦ ꯅꯪ ꯅꯪ ꯃꯨꯒꯦ ꯃꯨꯕꯗ ꯀꯩꯅꯣ ꯑꯩ ꯌꯧꯔꯣ ꯀꯩꯁꯨ
ꯌꯧꯋꯦ ꯌꯧꯋꯦ ꯀ ꯍꯣꯏ ꯍꯣꯏ ꯑꯗꯣ ꯍꯪꯕ꯭ꯔꯥ ꯑ ꯎꯝ ꯑꯩꯈꯣꯏꯒꯤ ꯑꯦꯛꯖꯥꯝ ꯊꯥꯕꯗꯣ
ꯑꯥ
ꯑꯗꯨꯒꯤꯗꯣ ꯂꯥꯛꯑꯗꯤꯅꯦ ꯍꯥꯏꯗꯤ ꯑꯩꯅ ꯌꯨꯝꯩ ꯑꯣꯂꯥꯗꯤꯅꯒꯤ ꯍꯁ ꯆ ꯁꯥꯁꯦ
ꯆꯥꯁꯦ ꯂꯪ ꯂꯥꯛꯑꯣ ꯀꯩꯅꯣ ꯂꯥꯛꯑꯗꯤꯅꯗꯤ ꯂꯥꯛꯑꯣ ꯀꯩꯅꯣ ꯆꯥꯁꯦ
ꯂꯥꯗꯤ ꯍꯥꯏꯕ
ꯑꯣ ꯀꯩꯅꯣꯅ ꯑꯃ ꯀꯩꯅꯣ ꯀꯩꯅꯣꯗꯨꯗꯁꯨ ꯆꯥꯛ ꯆꯥꯁꯦ ꯍꯥꯏꯕꯅꯦꯕ ꯑꯩꯉꯣꯟꯗ
ꯎꯝ
ꯑꯩꯅ ꯆꯥꯁꯦꯅ ꯍꯥꯏꯕꯅꯦ ꯑꯗꯨꯃ ꯑꯅꯦ ꯑꯅꯣꯏꯕ ꯃꯤꯅ ꯄꯩꯁꯥ ꯄꯨꯊꯣꯛꯅꯕꯤꯌꯦ ꯆꯥꯛ ꯆꯥꯅꯕꯕꯗ ꯐꯩ ꯑꯗꯨꯗꯤ ꯑꯩꯒ ꯃꯥ ꯑꯩꯒ ꯅꯪꯒꯅ ꯇꯥꯔꯦꯅꯦꯅ ꯍꯥꯏꯕ
ꯃꯥ ꯄꯩꯁꯥ ꯌꯥꯝ ꯐꯉꯕꯅꯤ ꯃꯥ ꯄꯨꯊꯣꯛꯆꯔꯅꯤ
ꯑꯗ ꯃꯥꯅ ꯑꯗꯨꯗꯤ ꯅꯪꯒ ꯑꯩ ꯀꯩꯅꯣ ꯇꯥꯔꯦꯅꯦ ꯍꯥꯏ ꯃꯥꯅ ꯍꯣꯏ ꯇꯥꯔꯦ ꯑꯗꯨꯗ ꯅꯕꯥꯏꯅ ꯄꯨꯊꯣꯛ ꯇꯥꯕ ꯅꯕꯥꯏꯅꯦꯅ ꯑꯣꯏꯔꯝꯃꯤꯟꯅꯩ
ꯎ
ꯑ ꯅ ꯃꯁ ꯁꯅꯗ ꯍꯥꯏꯅ ꯃꯥꯁꯨ ꯌꯨꯝꯗ ꯂꯩꯍꯥꯏꯦ
ꯂꯩꯕꯅꯤ ꯃꯥꯁꯨ ꯌꯨꯝꯗ
ꯅ ꯑ ꯍꯥꯟꯃꯤꯩꯔ ꯅꯕꯕꯥꯅꯤꯃ
ꯍꯣꯏ ꯃꯥꯅ ꯑꯌꯨꯛꯇ ꯍꯜꯂꯑꯦ ꯑꯩꯅ ꯊꯂꯒꯥꯏꯗ ꯍꯜꯦ
ꯑꯣ
ꯎꯝ ꯍ ꯍꯣꯏ ꯃꯣꯏꯃꯅ ꯌꯥꯝ ꯊꯨꯅ ꯂꯥꯛꯑꯣ ꯌꯥꯝ ꯊꯨꯅ ꯂꯥꯛꯑꯣ ꯍꯥꯏꯌꯦꯦ ꯑꯩꯅ ꯅꯪ ꯅꯪꯒꯤ ꯂꯨꯄꯥ ꯄꯤ ꯊꯣꯛꯄ ꯑꯣꯏꯔꯝꯅꯤꯀꯣ ꯍꯥꯏꯕ
ꯎ
ꯃꯄꯥꯗ ꯌꯨꯝꯗ ꯑꯄꯥ ꯐꯪꯉꯔꯣꯏꯗꯕꯒꯤ ꯃꯑꯣꯡꯗ ꯉꯥꯡꯉꯤ
ꯍꯥꯏ ꯃꯣꯏꯃꯥ ꯍꯣꯏꯅ ꯃꯥꯁꯦ ꯅꯨꯄꯥ ꯐꯪꯗ꯭ꯔꯕꯩ ꯇꯥꯏꯞꯇ ꯑꯃꯗ ꯀꯩꯅꯣ ꯇꯧꯔꯤ ꯅꯨꯄꯥ ꯁꯦꯝꯕꯤꯔꯛꯒꯦ ꯈꯣꯠꯄꯤꯔꯒꯦ ꯑꯁꯦꯡꯕ ꯁꯦꯔꯤꯌꯁꯀꯤ ꯇꯥꯏꯞꯇ ꯉꯥꯡꯅ ꯂꯩꯔꯝꯃꯤ ꯏꯃꯥ ꯍꯥꯏꯕ
ꯍꯥ ꯈꯪꯊꯔ ꯂꯩꯕꯅꯦ ꯍꯥꯏꯕ ꯑꯗꯨꯃꯥꯏꯅ ꯑꯗꯨꯒ ꯑꯍ ꯅꯪ ꯅꯨ ꯄꯄꯤ ꯑꯣꯏꯔꯝꯅꯤꯀꯣ ꯅꯪ ꯂꯥꯛꯑꯣ ꯂꯥꯛꯑꯣ ꯍꯥꯏꯗꯣ ꯌꯧꯕꯒ ꯅꯪ ꯑꯃꯨ ꯅꯝꯕꯤꯈꯤ ꯆꯅꯤ ꯍꯥꯏꯕ
ꯎꯝ
ꯃꯣꯏꯒꯤ ꯃꯅꯥꯎꯄꯤ ꯑꯣꯏꯗꯤ ꯂꯣꯏ ꯅꯨꯄꯥ ꯀꯣꯏꯈ꯭ꯔꯦ ꯅꯍꯥ ꯃꯊꯟ ꯅꯪ ꯉꯥꯏꯍꯔꯕ
ꯑꯣ ꯑꯗꯨꯅꯅꯦ ꯑꯗꯨꯅꯅꯦ ꯃꯅꯥꯎꯄꯤꯁꯤꯡꯗꯨꯅ ꯀꯣꯏꯕꯩꯅꯦ
ꯍꯣꯏ ꯃꯥꯗꯣ ꯑꯗꯨꯒꯤ
ꯈꯣꯏꯁꯨꯛ ꯑꯩꯈꯣꯏꯁꯨ ꯑꯩꯈꯣꯏ ꯃꯥꯅ ꯐꯪꯗ꯭ꯔꯕ ꯑꯩ ꯑꯩꯉꯣꯟꯗꯁꯨ
ꯎꯝ
ꯑꯩꯅ ꯏꯃꯥ ꯉꯥꯛꯇꯀꯣ ꯊꯤꯔꯛꯈꯤꯒꯦ ꯐꯪꯗ ꯐꯪꯗ꯭ꯔ ꯍꯥꯏꯔꯛꯀꯦ ꯅꯪꯒꯤꯗꯣ ꯑꯗꯨꯒ ꯇꯧꯁꯦ ꯍꯥꯏꯅ ꯍꯥꯏꯒ
ꯀꯅꯣ ꯑꯩꯈꯣꯏꯗꯤ ꯁꯥꯟꯇꯤꯗ ꯂꯩꯕ ꯄꯥꯝꯃꯦ ꯍꯥꯏꯀꯣ
ꯑꯗꯨꯅꯦ ꯑꯩꯅ ꯏꯃꯥ ꯅꯪ ꯉꯥꯛꯇꯥꯡ ꯀꯧꯈꯣꯏ ꯃꯥꯦ ꯑꯗꯨꯗꯤ ꯑꯃ ꯁꯤꯜꯂꯛꯑꯒꯦ ꯅꯪ ꯀꯣꯏꯔꯣꯗꯅ ꯑꯩꯅ ꯅ ꯃꯉꯥꯈꯣ ꯑꯝꯇ ꯊꯤꯔꯛꯈꯤꯒꯦ ꯑꯗꯨꯗ ꯐꯪꯗ꯭ꯔ ꯀꯥꯟꯗ ꯍꯥꯏꯔꯛꯀꯦ ꯍꯥꯏꯈꯤꯅꯗ
ꯀꯩꯒꯤꯅꯣ ꯃꯣꯏꯅ ꯌꯥꯝ ꯀꯣꯏꯍꯟꯅꯤꯡꯉꯤꯗꯣ ꯑꯩꯈꯣꯏꯗꯤ ꯅꯨꯄꯥꯅ ꯀꯣꯏꯅꯔꯤꯗ ꯑꯗꯨꯝ ꯈꯠꯅꯗ꯭ꯔꯣ
ꯃꯥꯅꯤ ꯇꯜꯂꯦꯕ
ꯎꯝ ꯅꯪꯒꯤ ꯈꯠꯅꯕꯗꯨꯁꯨ ꯌꯥꯝ ꯅꯦꯛꯕ ꯅꯪ ꯕ꯭ꯂꯣꯛ ꯇꯧꯁꯤꯅ ꯑꯗꯨꯝ ꯊꯝꯕꯗꯣ
ꯑꯗꯨꯅꯤ ꯍꯥꯏꯁꯤ ꯑꯩꯈꯣꯏ ꯍꯧꯖꯤꯛ ꯌꯥꯝ ꯅꯨꯡꯉꯥꯏꯔꯤ ꯁꯥꯟꯇꯤꯗ ꯂꯩꯔꯤ ꯁꯥꯟꯇꯤꯗ ꯅꯠꯇ꯭ꯔꯥ
ꯑꯁ ꯅꯨꯡꯉꯥꯏꯌꯦ ꯁꯨꯃꯥꯏꯅ ꯂꯩꯕꯥꯁꯤꯅꯀꯣ
ꯄꯩꯁꯥ ꯈꯔ ꯇꯥꯟ
ꯍꯣꯏ ꯀꯣꯏꯆꯠ ꯆꯠꯂꯒ ꯂꯩ ꯆꯠꯂꯤꯁꯤꯁꯨ ꯈꯣꯡꯅ ꯉꯥꯛꯇ
ꯑꯗꯨꯅꯦ ꯑꯩ ꯑꯩꯁꯨꯦ ꯑꯩ ꯆꯠ ꯍꯟꯗꯛꯀꯤ ꯑꯦꯛꯖꯥꯝ ꯂꯩꯔꯛꯄꯗꯒꯤꯩ ꯑꯩꯈꯣꯏꯒꯤ ꯆꯤꯡ ꯀꯥꯕꯩ ꯀꯩꯀꯩ ꯄꯨꯟꯕꯩ ꯈ ꯐꯩꯠꯄꯠꯄꯠꯄ ꯆꯠꯄꯖꯤ
ꯆꯠꯂꯅꯤ ꯅꯪ ꯆꯠꯂꯒ ꯍꯟꯖꯜꯂꯒ ꯊꯣꯡꯉ ꯆꯥꯕ ꯅꯪ ꯇꯧꯔꯝꯗꯣꯏꯁꯦ
ꯑꯩ ꯑꯁ ꯑꯩ ꯋꯦꯁ ꯃꯨꯇꯥꯥ ꯊꯥꯗꯧꯃꯗ ꯑꯗꯨꯝ ꯆꯥꯕꯁꯤꯅꯀꯣ ꯍꯥꯏꯗꯤ ꯍꯦꯟꯕꯅꯤꯅꯀꯣ
ꯎꯝ
ꯄꯩꯁꯥꯁꯦ ꯌꯥꯝ ꯂꯩꯇꯕꯗꯤ ꯆꯥꯗꯧ ꯃꯥꯟꯗꯦ ꯑ ꯈꯟꯕꯗ
ꯅꯪ ꯑꯍꯥꯟꯕ ꯂꯥꯛꯄꯗꯗꯤ ꯈꯔ ꯐꯔꯕꯗ꯭ꯔꯥ
ꯎꯝ
ꯍꯥꯏꯗꯤ ꯑꯍꯥꯟꯕ ꯂꯥꯛꯄꯗꯗꯤ ꯀꯩꯀꯩꯗꯣ ꯄꯣꯠ ꯆꯩꯁꯤꯡꯗꯣ ꯑꯝꯇ ꯂꯩꯇꯕꯒꯤ ꯍꯥꯏꯗꯤ ꯀꯝꯐꯣꯔꯇꯦꯕꯜꯁꯨ ꯑꯣꯏꯗ꯭ꯔꯤꯁꯤꯅ ꯖꯒꯥꯁꯦ ꯑꯅꯧꯕ ꯆꯥꯄꯩꯃꯧ ꯌꯥꯝ ꯋꯥꯗ꯭ꯔꯣ ꯑꯩꯈꯣꯏꯗꯣ
ꯑꯥ
ꯍꯥꯏꯗꯤ ꯑꯍꯥꯟꯕ ꯂꯥꯛꯄꯒꯤ ꯍꯥꯏꯗꯤ ꯑ ꯑꯩꯈꯣꯏꯁꯨ ꯎ ꯀꯩ ꯍꯥꯏꯅꯤ ꯎꯝ ꯆ ꯆꯩꯁꯨꯣ ꯑꯝꯇ ꯂꯩꯇꯦꯡꯉꯣ ꯃꯤꯉꯣꯟꯗꯒꯤ ꯋꯥꯏꯔꯒ ꯊꯣꯡꯕꯗꯣ ꯇꯟꯕꯒꯤ ꯑꯗꯨꯅꯨꯡ ꯐꯠꯇꯣꯛ ꯐꯠꯇꯅꯦꯕ ꯊꯣꯡꯅ ꯆꯥꯔꯤꯗꯣ
ꯑꯝ
ꯑꯁꯤꯗꯗꯤ ꯏꯁꯥꯒꯤ ꯄꯣꯠ ꯆꯩꯁꯨ ꯂꯣꯏ ꯂꯩꯔꯦ ꯇꯧ
ꯑꯗ ꯏꯟꯗꯔꯒꯟꯁꯨ ꯋꯥꯏꯕꯁꯨ ꯍꯧꯖꯤꯛꯇꯤ ꯆꯠꯅꯗ꯭ꯔꯦꯅ ꯍꯥꯟꯅꯗꯤ ꯍꯨ ꯃꯤꯒꯤ ꯊꯣꯡꯅꯤ ꯍꯥꯏꯔ ꯗꯤ ꯑꯩꯈꯣꯏꯗꯤ ꯃꯌꯥꯝ ꯆꯥꯅꯤꯡꯉꯁꯨ ꯇꯣꯛꯑꯦ ꯑꯗꯨꯝ
ꯍꯥꯏꯗꯤ ꯃꯣꯏ ꯁꯪꯗꯦ ꯍꯥꯏꯔꯛꯑꯗꯤ ꯍꯥꯏꯔꯣꯏ ꯍꯥꯟꯅ ꯍꯥꯏꯍꯧꯔꯒ ꯃꯣꯏ ꯁꯪꯉꯦ ꯈꯣꯠꯂꯦ ꯍꯥꯏꯔ ꯀꯥꯟꯗꯅꯦꯕ ꯑꯩꯈꯣꯏꯅ ꯂꯧꯔꯤꯁꯦ ꯅꯠꯇ꯭ꯔ ꯌꯥꯝ ꯇꯣꯟꯅꯗꯤ ꯂꯩꯔꯛꯏꯁꯦ
ꯃꯥꯅꯦ ꯆꯅꯤꯡꯉꯁꯨ ꯑꯗꯨꯝ ꯈꯥꯡꯉꯒ
ꯗꯣꯗꯏꯔꯦꯒꯣ
ꯍꯣꯏ ꯑꯗꯨꯃꯥꯏꯅ ꯆꯥꯁꯦ ꯑꯩꯈꯣꯏꯗꯣ ꯅꯣꯡꯃ ꯎꯝ ꯌꯦꯟ ꯒꯥ ꯎꯇꯤꯒ ꯇꯧꯔꯒ ꯆꯥꯕꯝ ꯌꯥꯎꯈꯤꯕꯗꯣ ꯍ
ꯑꯥ ꯑꯥ ꯑꯥꯪꯉ
ꯑꯗꯩ ꯆ ꯆ ꯍꯥꯎꯗ ꯐ
ꯆ ꯂꯩꯔ ꯊꯣꯛ ꯂꯩꯕ ꯊꯣꯛꯣꯡꯗꯣ ꯑꯥ ꯑꯁ ꯑꯗꯨꯗꯅꯦ ꯁꯤꯅ ꯑꯁ ꯍꯥꯏꯗꯣꯛꯈ꯭ꯔꯦꯅꯦ ꯑꯗꯨꯗ ꯃꯥꯅ ꯎꯪꯕꯗꯣ ꯑꯣꯏꯅꯤ ꯃꯔꯣ
ꯑꯣꯏꯌꯦ
ꯑꯗꯣ ꯅꯪꯒꯤ ꯌꯦꯟ ꯄꯥꯛꯅꯝꯗꯣ ꯍꯥꯎꯗꯤ ꯍꯥꯎꯈꯤꯕꯅꯤ ꯑꯣꯛ ꯃꯔꯤꯦꯟꯗꯣ ꯍꯥꯎꯗ꯭ꯔꯁꯨ ꯌꯦꯟ ꯄꯥꯛꯅꯝꯗꯤ ꯍꯥꯎꯋꯦ ꯑꯩꯩ
ꯍꯥꯎꯕꯅꯦ ꯀꯩꯩꯅꯧꯗꯒꯤꯩ ꯂꯩꯔꯛꯄꯗꯣ ꯑꯁ ꯅꯥꯀꯟ ꯆꯠꯄꯗ ꯂꯩꯔꯛꯄꯗꯣ
ꯑꯗꯣ ꯑꯣ ꯃꯔꯤꯟꯁꯦ ꯀꯌꯥ ꯍꯥꯎꯗ꯭ꯔꯦ ꯃꯣꯏ ꯑꯁꯣꯡꯕꯗꯣ
ꯍꯥꯎꯗ꯭ꯔꯦ ꯃꯣꯏꯔꯥꯡꯒꯤꯗꯤ ꯍꯦꯟꯅ ꯍꯥꯎꯔꯦ
ꯎꯝ
ꯁꯣꯝꯒꯤ ꯍꯥꯏꯌꯦꯕ ꯑꯩꯈꯣꯏ ꯆꯦꯒꯤ ꯗꯨꯀꯥꯟ ꯀꯟꯗꯒ ꯃꯣꯏ ꯅꯨꯡꯗꯥꯡ ꯋꯥꯏꯗ ꯊꯂꯛꯄꯒ ꯆꯥꯕꯁꯤꯗꯤ ꯐꯪ ꯐꯪꯒꯥꯏ ꯊꯔ ꯈꯋꯥ ꯑꯃ ꯑꯃ